ꯍꯜꯂꯣ
ꯚꯏ ꯇꯥꯕ꯭ꯔꯥ
ꯇꯥꯏ ꯇ
ꯑꯩ ꯏꯊꯟꯇ ꯑꯗꯨꯝ ꯀꯟꯇꯤꯅ꯭ꯌꯨ ꯇꯧ ꯂꯩꯔꯝꯃꯦ ꯑꯗꯨꯒ ꯑꯗꯨꯃꯥꯏꯅ ꯇꯧꯔꯒ ꯀꯟꯗꯔꯖꯦꯁꯟ ꯇꯧꯕꯗꯨꯃ ꯇꯥꯔꯗꯅꯀꯣ ꯀꯣ ꯑꯩꯅ ꯑꯗꯨꯒꯤ ꯑꯗꯨꯃ ꯂꯩꯈ꯭ꯔꯦꯕ ꯇꯀ ꯑ ꯑꯩꯒꯤ ꯌꯦꯡꯉꯦꯗꯅ ꯑꯩꯒꯤ ꯁꯦꯁꯟ ꯁꯨꯝ ꯌꯦꯡꯉꯦ ꯑꯗꯨꯒ ꯗꯣꯛꯇꯔꯗꯣ ꯌꯦꯡꯉꯒ ꯑꯩꯈꯣꯏꯒꯤ ꯀꯩꯅꯣꯗ ꯍꯤꯇꯥꯛꯄꯨꯗꯤꯩ ꯊꯥꯔꯛꯑꯦ ꯑꯗꯨꯒ ꯃꯥꯁꯦ ꯑꯩꯈꯣꯏꯒꯤ ꯎꯝ ꯀꯩꯅꯣꯒꯨꯝꯕꯗꯣ ꯀꯣꯁꯃꯦꯇꯤꯛ ꯁꯔꯖ ꯁꯔꯖꯟ ꯑꯣꯏꯕꯩꯔꯥ ꯈꯪꯗꯦꯕ ꯑꯩꯈꯣꯏꯒꯤ ꯉꯁꯥꯏꯒꯤ ꯑꯩꯒꯤ ꯃꯅꯨꯡꯒꯤ ꯑꯣꯏꯕ ꯑꯩꯅ ꯁꯤꯁꯇꯤꯛꯀꯨꯝꯕ ꯂꯩꯕ ꯄꯣꯂꯤꯁꯤꯁꯇꯤꯛꯀꯨꯝꯕ ꯂꯩꯕꯁꯤꯡ ꯋꯥꯔꯤꯗꯣ ꯇꯥꯕꯗ ꯒꯥꯏꯅꯤ ꯗꯣꯛꯇꯔꯗ ꯑꯣꯏꯅ ꯆꯠꯂꯣꯅ ꯍꯥꯏꯔꯛꯑꯦꯕ ꯑꯩꯈꯣꯏ ꯆꯦꯁꯤꯅ ꯄꯣꯛꯇꯔ ꯍꯥꯏꯔꯛꯇꯦꯕꯀꯣ ꯑꯗꯩꯗ ꯑꯩꯅꯗꯤ ꯈꯔꯗꯤ ꯈꯜꯂꯦꯕ ꯃꯣꯏꯁꯦ ꯀꯩ ꯍꯥꯏꯅꯤ ꯑꯦꯄ꯭ꯔꯣꯆꯇꯣ ꯃꯣꯏꯒꯤ ꯗꯥꯏꯔꯦꯛ ꯑꯦꯛꯁꯇꯔꯅꯦꯜ ꯈꯛꯇꯪ ꯑꯣꯏꯕꯩ ꯇꯥꯏꯞꯇ ꯈꯜꯂꯛꯑꯦ ꯇꯧꯕꯇꯕꯨ ꯃꯣꯏꯅ ꯂꯤꯚꯔꯒꯤ ꯀꯩꯅꯣꯝ ꯇꯦꯁ ꯇꯧꯅ ꯄꯤꯔꯛꯑꯒ ꯑꯩꯒꯤ ꯑꯣꯏꯜ ꯀꯟꯇ꯭ꯔꯣꯜ ꯇꯧꯅꯕ ꯑꯃꯈꯛ ꯍꯤꯗꯥꯛ ꯊꯥꯈꯤꯀꯣ
ꯑꯥ ꯑꯥ
ꯁꯦꯐꯝ ꯀꯟꯇ꯭ꯔꯣꯜ ꯇꯧꯅꯕ ꯍꯥꯏꯒꯗ꯭ꯔꯥ ꯃꯥꯏ ꯈꯥꯛꯛꯇ ꯍꯥ ꯊꯔꯗꯦ ꯊꯥꯒꯤꯗꯨꯒ ꯑꯩꯅꯗꯤ ꯈꯤꯇꯪ ꯃꯣꯏꯒꯤ ꯗꯨꯃꯥꯏꯅ ꯇꯧꯕꯗꯣ ꯑꯦꯛꯁꯇꯔꯅꯦꯜ ꯕꯦꯁꯇꯪ ꯇꯧꯕꯗꯣ ꯈꯤꯇꯪꯗꯤ ꯅꯨꯡꯉꯥꯏꯇꯦ ꯑꯗꯣ ꯑꯩꯒꯤꯗꯨꯗꯤ ꯃꯥꯏꯖꯦ ꯏꯟꯐꯦꯛꯁꯟ ꯀꯩꯀꯥ ꯇꯧꯕꯁꯤꯗ ꯑꯩꯒꯤ ꯊꯥꯏꯔꯣꯏꯗꯇꯨꯁꯨ ꯃꯇꯝꯗ ꯅꯣꯔꯃꯦꯜ ꯂꯩꯒꯤꯕꯗꯨꯗ ꯅꯣꯔꯃꯦꯜ ꯂꯩꯅ ꯂꯩꯕꯅ ꯗꯣꯛꯇꯔꯗꯨꯅ ꯀꯩ ꯍꯥꯏꯅꯤ ꯑꯩꯈꯣꯏꯒꯤ ꯍꯣꯔꯃꯣꯅꯦꯜꯒꯤ ꯄꯣꯠ ꯑꯣꯏꯔꯝꯗ꯭ꯔꯦ ꯏꯟꯐꯦꯛꯁꯟ ꯉꯥꯛꯇ ꯑꯣꯏꯔꯦꯅ ꯇꯧꯔꯛꯄꯒꯤ ꯑꯦꯛꯁꯇꯔꯅꯦꯜ ꯉꯥꯛꯇ ꯇꯧꯋꯤꯔꯗꯤ ꯈꯪꯗ꯭ꯔꯦ ꯀ ꯑꯗꯨꯃꯥꯏꯅ ꯇꯧꯈꯤꯕ ꯑꯗꯨꯒ ꯑꯩꯅ ꯅꯤꯡꯅꯤꯊꯧ ꯅꯤꯇ ꯇꯥꯕ ꯀꯥꯟꯗ ꯑꯗꯨꯁꯤꯗꯤ ꯗꯥꯏꯔꯦꯛ ꯑꯩꯈꯣꯏꯁꯦ ꯑꯩꯈꯣꯏꯒꯤ ꯀꯩꯅꯣꯗꯒꯤꯩ ꯋꯥ ꯃꯆꯤꯟ ꯇꯥꯕꯗꯤ ꯅꯠꯇꯦꯕꯀꯣ ꯈꯣꯏ ꯀꯝꯄ꯭ꯂꯦꯟ ꯑꯗꯨꯃꯥꯏꯅ ꯂꯩꯈꯤꯕ ꯑꯃ ꯂꯥꯛꯈꯤꯕꯗꯣ ꯑꯗꯨ ꯑꯗꯨꯅ ꯃꯔꯝ ꯑꯣꯏꯔꯒ ꯗꯣꯛꯇꯔꯁꯦ ꯃꯇꯝ ꯈꯔꯗꯤ ꯑꯥꯎꯠ ꯑꯣꯐ ꯁ꯭ꯇꯦꯁꯟ ꯑꯣꯏꯔꯒ ꯂꯩꯕ ꯃꯇꯝ ꯈꯔ ꯑꯥꯎꯠ ꯑꯣꯐ ꯁꯇꯦꯁꯟ ꯂꯩꯀꯥꯟꯗꯨꯗ ꯃꯥꯒꯤ ꯑꯥ ꯗꯦꯜꯂꯤꯗꯕꯨꯗꯤ ꯑꯗꯨꯝ ꯄꯨꯖꯔꯒꯁꯨ ꯑꯗꯒꯤ ꯑꯇꯞꯄꯥꯟ ꯀꯟꯐ꯭ꯔꯦꯟꯁ ꯑꯃ ꯄꯗꯅ ꯑꯗꯩ ꯑꯗꯨꯏ ꯑꯗꯨ ꯃ ꯃꯇꯨꯡꯨꯡ ꯇꯥꯕꯗꯒꯤꯗꯤ ꯃꯥꯁꯦ ꯁꯤꯗ ꯂꯥꯛꯄ꯭ꯔꯥ ꯂꯥꯛꯇꯕ꯭ꯔꯥ ꯍꯥꯏꯁ ꯄꯥꯎꯕꯒꯨꯝ ꯂꯩꯇ꯭ꯔꯦꯕ ꯑꯗꯨꯒ ꯇꯧꯕꯗꯕꯨ ꯀ꯭ꯂꯤꯅꯤꯛꯇꯨꯗꯤ ꯃꯇꯝ ꯈꯔ ꯃꯃꯥꯡꯒꯤ ꯃꯃꯥꯡꯒꯤꯗꯏ ꯀꯩꯅꯣꯐꯧꯗꯤ ꯁꯦꯞꯇꯦꯝꯕꯔ ꯑꯣꯛꯇꯣꯕꯔꯗꯥꯏꯐꯥꯎꯗꯤ ꯆꯂꯥꯏꯔꯝꯃꯦꯗ ꯈꯪꯉꯦ ꯍꯧꯖꯤꯛ ꯍꯧꯖꯤꯛꯤ ꯆꯂꯥꯏꯕ ꯆꯂꯥꯏꯗꯣꯏꯔꯤꯕ ꯃꯥꯗꯤ ꯈꯪꯗꯦꯕ ꯃꯥꯏꯁꯦ ꯈꯪꯕ꯭ꯔꯥ ꯑꯗꯨꯗꯨꯒꯤ ꯑꯩꯅ ꯈꯔ ꯆꯤꯡꯅꯔꯛꯄ ꯂꯩꯕ ꯑꯗꯨꯒꯅꯦ ꯑꯩꯈꯣꯏꯅ ꯑꯦꯄꯣꯏꯟꯃꯦꯟ ꯂꯧꯒꯦ ꯍꯥꯏ ꯍꯥꯏ ꯇꯥꯔꯒꯗꯤ ꯑꯩꯅ ꯌꯦꯡꯕ ꯀꯥꯟꯗ ꯑꯩꯈꯣꯏꯅ ꯋꯦꯕꯁꯥꯏꯠꯇꯒꯤ ꯆꯪꯉꯒ ꯑꯃ ꯃꯣꯏ ꯒꯤ ꯋꯦꯕꯁꯥꯏꯠꯀꯤ ꯅꯝꯕꯔ ꯂꯩꯕꯗꯣ ꯑꯗ ꯃꯣꯏꯒꯤ ꯀꯩꯅꯣ ꯔꯤꯁꯦꯞꯁꯟꯗ ꯂꯩꯕ ꯅꯨꯄꯤ ꯍꯥꯏꯒꯗ꯭ꯔꯥ ꯑꯃꯗꯤ ꯂꯩꯕꯅꯦꯕ ꯃꯥꯒꯤ ꯊ꯭ꯔꯨꯗ ꯀꯅꯦꯦꯛ ꯇꯧꯕ ꯌꯥꯒꯗ꯭ꯔꯥ ꯑꯗꯨ ꯃꯉꯥꯏꯔꯦ ꯑꯩꯈꯣꯏ ꯆꯦ ꯑꯗꯨꯗꯤ ꯑꯩꯅ ꯀꯣꯜ ꯇꯧꯗ꯭ꯔꯕ ꯑꯗꯣ ꯍꯥꯏꯗꯤ ꯀꯨꯏꯔꯕꯅꯤꯅꯅꯦ ꯀꯨꯏꯔꯕꯅꯤꯅ ꯑꯩꯅ ꯍꯥꯏꯗꯤ ꯃꯥ ꯊꯕꯛꯛꯇꯣꯛꯑꯦꯁꯨ ꯍꯥꯏ ꯃꯤꯅ ꯆꯨꯃꯤꯅ ꯂꯥꯅꯤꯅꯁꯨ ꯈꯪꯗꯦꯕꯀꯣ ꯑꯗꯨ ꯑꯗꯨꯁꯨ ꯃꯤ ꯑꯇꯣꯞꯄꯗꯒꯤꯩ ꯇꯥꯔꯛꯄꯅꯦꯕ ꯑꯗ ꯎ ꯃꯣꯏ ꯃꯃꯥ ꯍꯣꯏꯗꯨꯕꯨꯗꯤ ꯍꯧꯖꯤꯛꯄꯨꯗꯤ ꯐꯖꯅ ꯑꯗꯨꯝ ꯀꯩꯁꯨꯕꯨꯗꯤ ꯇꯧꯗ꯭ꯔꯦ ꯑꯗꯨ ꯑꯣꯏ ꯇꯥꯔꯒꯁꯨ ꯑꯩꯈꯣꯏꯒꯤ ꯀꯩ ꯍꯥꯏꯗꯣꯏꯅꯣ ꯑꯗꯨꯒꯤ ꯃꯇꯥꯡꯒꯤ ꯋꯥꯔꯤꯁꯦ ꯊꯕꯛ ꯏꯪꯈꯥꯡꯒꯤ ꯇꯧꯕꯒꯤ ꯄꯨꯔꯤꯕ ꯈꯣꯠꯂꯤꯕ ꯋꯥꯔꯤ ꯁꯥꯟꯅꯕꯁꯦ ꯃꯣꯏ ꯃꯆꯥꯥ ꯑꯃꯁꯨ ꯄ꯭ꯔꯣꯕ꯭ꯂꯦꯝ ꯊꯣꯛꯈꯤꯕꯒꯤ ꯂꯩꯕ ꯊꯕꯛ ꯀꯁꯦꯝꯇ ꯍꯪꯅꯗ꯭ꯔꯤꯕ ꯀꯅꯥꯝꯇ
ꯑ ꯑꯥ ꯑ
ꯑꯗꯨꯒꯤꯅꯤ ꯅꯝꯕꯣ
ꯍꯣꯏ ꯍꯧꯔ ꯅ ꯇꯣ ꯑꯩꯁꯨ ꯁꯨꯝ ꯍꯥꯏꯗꯤ ꯇꯥꯕ꯭ꯔꯥ ꯈꯣꯠꯄ ꯄ ꯍꯪꯒꯅꯤ ꯇꯥꯔꯤꯐ ꯃꯠꯇ ꯇꯣꯛꯑꯣ ꯑꯗꯨꯣ ꯈꯪꯉꯅꯨ ꯍꯥꯏꯗꯤ ꯑꯩꯣꯦꯟꯗꯣ ꯑꯗꯨꯗꯩꯗꯨꯗ ꯑꯗꯨꯝ ꯌꯦꯡꯉꯦꯅ ꯈꯜꯂꯦꯕꯀꯣ
ꯑꯗꯨꯃꯥꯏꯅ ꯍꯤꯗꯥꯛ ꯌꯥꯝ ꯀꯜꯂꯦ ꯍꯥꯏꯕꯅꯦꯕ ꯑꯗꯨꯅ ꯑꯉꯥꯡ ꯑꯉꯥꯡ ꯅꯨꯄꯤ ꯃꯆꯥꯗꯣ ꯎꯅꯕ ꯁꯨꯡ ꯐꯐꯝ ꯐꯪꯗꯦ ꯃꯣꯏ ꯑꯅꯥꯕ ꯃ ꯌꯥꯎ ꯑꯣꯏꯅ ꯂꯦꯛꯄꯒꯤ ꯆꯠꯈ꯭ꯔꯤꯖꯥꯠꯅꯦꯕꯀꯣ ꯑꯗꯣ ꯆꯛ ꯀꯨꯏꯗ꯭ꯔꯤꯉꯩꯗ ꯉꯁꯥꯏ ꯑꯃꯨꯛꯈꯛ ꯐꯣꯟ ꯇꯧꯔꯝꯃꯦ ꯑꯗꯣ ꯑꯩꯅ ꯖꯤꯄꯦꯗ ꯄꯩꯁꯥ ꯆꯪꯕ꯭ꯔꯥ ꯌꯦꯡꯉꯣꯅ ꯄꯩꯁꯥꯗꯨꯒꯤ ꯈꯤꯇꯪ ꯇꯧꯔꯒ ꯃꯥꯗꯣ ꯑꯅꯥꯕ ꯃꯣꯏꯒꯤ ꯃꯆꯤ ꯀꯩꯅꯣ ꯍꯥꯏꯗꯣꯏꯅꯣ ꯃꯅꯤ ꯍꯣꯏꯒꯤ ꯑꯣꯏꯔ ꯃꯥꯜꯂꯦ ꯃꯤ ꯌꯥꯝ ꯂꯩꯇꯕꯒꯤ ꯑꯗꯨꯝ ꯆꯠꯂꯤꯦ ꯃꯣꯏꯁꯦ ꯃꯤ ꯃꯊꯪ ꯃꯊꯪ ꯀꯩꯅꯣ ꯇꯧꯔꯛꯄꯒꯤ ꯑꯩꯈꯣꯏ ꯀꯩꯅꯣ ꯂꯩꯕ ꯎꯗꯣ ꯑꯗꯨꯒꯤ ꯇꯧꯔꯤꯕꯅꯦꯕ ꯑꯗꯨꯒꯤ ꯑꯗꯨꯒꯤ ꯋꯥꯔꯤꯗꯣ ꯁꯥꯟꯅ
ꯑꯣ ꯍꯣꯏ ꯀꯩꯁꯨ ꯀꯥꯏꯗꯦ ꯑꯩ ꯍꯧꯖꯤꯛ ꯍꯧꯖꯤꯛ ꯌꯦꯡꯗꯧ ꯅꯠꯇꯦ ꯑꯩꯅ ꯑꯩꯅ ꯇꯧꯔꯤꯁꯦ ꯑꯗꯨꯅ ꯍ ꯆꯣ ꯇꯧꯋꯦꯕꯀꯣ ꯅꯉꯣꯟꯗ ꯑꯣꯏꯣꯏ ꯍꯥꯏꯗꯣꯛꯎꯦꯕꯅ ꯀꯩꯅꯣ ꯇꯧ ꯃꯦꯂ ꯑꯗꯨꯗ ꯌꯦꯡꯉꯦꯕꯀꯣ
ꯎꯝ ꯎꯝ
ꯍꯧꯋꯦꯕ ꯃꯥꯗꯣ ꯃꯤ ꯑꯗꯨꯝ ꯀꯩꯅꯣ ꯇꯧꯗ ꯈꯣ ꯑꯗꯨꯝ ꯍꯥꯏꯗꯤ ꯈꯣꯟꯠꯅ ꯈꯣꯠꯄ ꯏꯪ ꯇꯞꯅ ꯑꯗꯨꯝ ꯑꯗꯨꯝ ꯀꯩ ꯍꯥꯏꯅꯤ ꯑꯗꯨꯝ ꯅꯣꯈꯩꯠ ꯅꯣꯈꯩꯠ ꯇꯧꯔꯒ ꯑꯗꯨꯝ ꯋꯥ ꯉꯥꯡꯍꯧꯋꯦꯕꯀꯣ ꯑꯣ ꯑꯩꯅ ꯌꯦꯡꯕꯗꯣ ꯑꯦꯄ꯭ꯔꯤꯜꯗ ꯃꯥꯔꯆ ꯑꯦꯄ꯭ꯔꯤꯜꯗ ꯑꯗꯨꯃꯥꯏꯅ ꯑꯣꯏꯕꯅꯤ ꯃꯥꯔꯆ ꯁꯇ ꯃꯥꯜꯂꯦꯒ ꯌꯦꯡꯕꯗꯣ ꯑꯗꯨꯗꯨꯒ ꯑꯦꯄ꯭ꯔꯤꯜ ꯃꯦꯁꯦ ꯃꯦ ꯑꯗꯨꯒ ꯑꯦꯄ꯭ꯔꯤꯜꯁꯦ ꯂꯩꯔꯦ ꯑꯗꯨꯒ ꯃꯦ ꯂꯥꯁ ꯋꯤꯛ ꯁ꯭ꯋꯥꯏꯗꯅꯦꯕꯀꯣ ꯑꯩꯅ ꯃꯥꯏ ꯍꯤꯗꯥꯛꯁꯦ ꯂꯩꯔꯤꯁꯦ ꯂꯨꯄꯥ ꯃꯉꯥ ꯑꯃ ꯈꯇꯥꯕꯅꯦ ꯀꯃꯥꯏꯅ ꯏꯄꯤꯔꯛꯄ꯭ꯔꯥ꯫ ꯆꯥꯛꯑꯗꯤ ꯀꯩꯅꯣ ꯅꯠꯇꯦ ꯑꯗꯨꯝ ꯏꯁ꯭ꯀꯤꯟ ꯀꯦꯌꯥꫪ ꯍꯥꯏꯇꯥꯔꯦꯅꯦꯀꯣ꯫ ꯑꯗꯨꯗꯣ ꯃꯥꯅ ꯊꯥꯔꯛꯄꯁꯤꯅꯦꯕ ꯂꯩꯔꯤꯁꯦ ꯑꯗꯩꯗ ꯑꯩꯅ ꯀꯨꯏꯗ꯭ꯔꯤꯕꯀꯣ ꯍꯧꯖꯤꯛ ꯍꯧꯖꯤꯛꯁꯨ꯫ ꯁꯤꯖꯤꯟꯅꯕ ꯍꯧꯕ꯫ ꯀꯨꯏꯗ꯭ꯔꯤꯕ ꯀꯣ꯫
ꯃꯦ ꯃꯦꯒꯤ ꯂꯥꯁ ꯋꯤꯛ ꯍꯥꯏꯔꯣ ꯑꯦꯄ꯭ꯔꯤꯜꯒꯤ ꯍꯥꯏꯔꯣ꯫
ꯃꯦꯒꯤ꯫
ꯃꯦꯒꯤꯀꯣ꯫
ꯑꯥ ꯍꯥꯏꯗꯤ ꯉꯁꯤ ꯖꯨꯟꯅꯤꯗꯅꯀꯣ꯫ ꯎꯝ ꯃꯦꯒꯤ꯫ ꯃꯦꯒꯤ ꯂꯥꯁ ꯋꯤꯛ ꯅꯠꯇꯦ ꯃꯔꯛ ꯋꯥꯏ ꯍꯥꯏꯗꯣꯏꯅꯦ ꯍꯥꯏꯗꯤ ꯃꯦꯒꯤ ꯂꯥꯁ ꯋꯤꯛꯁꯤꯗ ꯁꯦꯀꯦꯟ ꯋꯤꯛ ꯑꯣꯏꯗꯣꯏꯅꯦꯕ ꯑꯩꯒꯤꯁꯦ꯫ ꯑꯗꯨꯒꯤ ꯍꯦꯛ ꯃꯃꯥꯡꯒꯤ ꯋꯤꯛ꯫ ꯂꯩꯕꯅꯦꯕꯀꯣ ꯑꯗꯨ ꯑꯩ꯫ ꯁꯤꯖꯤꯟꯅꯕ꯫ ꯍꯧꯔꯦ ꯍꯧꯔꯒꯅꯦ꯫ ꯀꯩꯅꯣ ꯇꯧꯔꯦ꯫ ꯃ ꯀꯩ ꯍꯥꯏꯅꯤ ꯃꯥꯥꯏꯁꯦ ꯀꯣꯔꯣꯟꯁꯦ ꯍꯨꯔꯦꯕꯀꯣ꯫ ꯑꯗꯨꯗꯨꯒ ꯀꯩꯅꯣꯁꯦ ꯃꯥꯏꯁꯦ ꯍꯦꯛ ꯇꯥꯕ ꯂꯣꯏꯕꯗ ꯑꯈꯣꯏꯒꯤ ꯐꯨꯔꯤꯃꯛꯁꯨ ꯅꯠꯇꯦ ꯑꯦꯂꫪꯖꯤꯒꯤ ꯇꯥꯏꯞꯇ ꯍꯥꯏꯐꯦꯠ ꯇꯧꯕ ꯃꯥꯟꯕ ꯑꯃ ꯁꯨꯝ ꯎꯕꯀꯣ ꯃꯥꯏ꯫ ꯗꯨꯗ꯫ ꯑꯗ ꯑꯩꯅꯅꯦ ꯀꯩꯝ ꯈꯟꯖꯤꯜꯂꯨꯗꯦ ꯑꯗꯨꯝ ꯇꯩꯔꯦ ꯈꯣꯠꯂꯦ ꯑꯗꯨꯒ ꯑꯩꯅꯁꯨ ꯔꯦꯇꯤꯅꯣ ꯇꯩꯕꯁꯦ ꯂꯥꯜꯂꯦꯕ ꯑꯩꯅ ꯇꯩꯗꯣ ꯌꯥꯝꯃꯟꯈ꯭ꯔꯦꯕꯀꯣ꯫ ꯑꯗꯨꯅꯅꯦ ꯗꯦ ꯅꯠꯇ꯭ꯔꯒ ꯁꯨꯝ ꯍꯥꯏꯗꯤ꯫ ꯄꯣꯠ ꯑꯅꯧꯕ ꯑꯃ ꯇꯩꯕꯅꯤ ꯈꯪꯗꯦ ꯀꯨꯔꫭꯟ ꯀꯟꯅ ꯍꯨꯒꯠꯂꯛꯑꯦꯕ꯫ ꯌꯥꯝ ꯊꯤ ꯍꯨꯔꯦꯕ ꯀꯨꯔꫭꯟ ꯏꯕꯦꯝ꯫ ꯈꯨꯖ ꯈꯨꯖꯤꯟꯗꯨꯅ ꯍꯥꯏꯐꯦꯠꯇꯪ ꯈꯣꯠꯄꯗ ꯐ꯭ꯂꯦꯛꯁ ꯃꯌꯥꯝꯗꯣ꯫ ꯃꯊꯟꯇ ꯄꯥꯏꯊꯣꯔꯛꯑꯕꯅꯦꯕ꯫ ꯑꯗ ꯑꯩꯁꯦ ꯍꯪꯒꯣꯏꯕꯃ ꯌꯥꯎꯁꯜꯂꯛꯑꯕꯀꯣ ꯍꯪꯒꯣꯏꯕꯗꯤ ꯂꯥꯏꯔꯅ ꯀꯤꯁꯨ ꯀꯤꯔꯛꯑꯕ ꯍꯥꯏꯗꯤ ꯑꯩꯗꯤ ꯃꯥꯏꯗꯣ ꯍꯥꯟꯅꯗꯒꯤ ꯐꯖꯩꯗꯅꯥ ꯌꯥꯝꯅ ꯑꯗ ꯍꯦꯟꯖꯤꯟꯒꯗ꯭ꯔꯥꯅ ꯑꯩꯁꯦ ꯄꯥꯈꯠ꯫ ꯇꯅꯅꯦ꯫
ꯎꯝ꯫
ꯑꯩ ꯑꯗꯨꯗꯒꯤ ꯃꯉꯣꯟꯗ ꯃꯣꯏꯒꯤ ꯔꯤꯁꯦꯞꯁꯅꯤꯁꯇꯨꯗ ꯀꯣꯜ ꯑꯃꯨꯛ ꯇꯧꯔꯦ꯫ ꯑꯗꯨꯒ ꯃꯥ ꯑꯩꯅ ꯁꯨꯃꯥꯏ꯫ ꯃꯥꯁꯨ ꯍꯥꯏꯗꯤ ꯑꯦꯝꯁꯇꯁꯨ ꯄꯨ ꯄꯨ ꯄꯨꯕ ꯖꯥꯠꯅꯦꯕꯀꯣ꯫ ꯑꯗꯩꯗꯨꯗ ꯃꯥ ꯍꯧꯖꯤꯛ ꯃꯅꯤꯄꯨꫪ꯫ ꯁꯨꯃꯥꯏꯅ ꯃꯄꯥꯟꯗ ꯂꯩꯈꯤꯕꯅꯦ ꯑꯗꯣ ꯑꯩ ꯃꯥꯏ ꯅꯝꯕꫪꯗꯣ ꯊꯥꯔꯛꯀꯦ ꯍꯪꯉꯣꯅ ꯑꯗꯨꯃꯥꯏꯅ ꯍꯥꯏꯌꯦ ꯄꯨꯡ ꯅꯤꯄꯥꯟ ꯃꯈꯥꯏ ꯑꯗꯨꯋꯥꯏꯗ ꯇꯧꯕꯤꯔꯣꯅ ꯍꯥꯏ ꯑꯌ꯫ ꯄꯨꯡ ꯅꯤꯄꯥꯟ ꯃꯈꯥꯏꯃꯨꯛ ꯍꯦꯜꯂꯛꯄ ꯑꯗꯥꯏꯗ ꯇꯧꯔꯦꯕꯀꯣ ꯅꯨꯃꯤꯠꯁꯤꯗ ꯇꯧꯔꯦ ꯑꯩꯅ ꯍꯥꯏꯔ ꯑꯗꯨꯒ ꯃꯥꯅ ꯃꯥꯏꯗꯨꯒ ꯅꯪꯒꯤ ꯍ ꯃꯥꯅ ꯄꯤꯕ ꯄ꯭ꯔꯦꯁꯀ꯭ꯔꯤꯞꯁꯟꯗꯣ ꯑꯗꯨꯗꯨꯒ ꯐꯣꯇꯣ ꯊꯥꯔꯛꯣꯂꯑꯣꯅ ꯍꯥꯏꯔꯦ ꯊꯥꯔꯦꯕꯀꯣ ꯑꯗꯨ ꯊꯥꯕꯁꯤ ꯃꯇꯝ ꯈꯤ ꯉꯥꯏꯍꯥꯛꯇꯪꯗꯤ ꯀꯥꯟꯅꯩ ꯍꯥꯏꯕꯗꯤ ꯃꯩ ꯐꯣꯇꯣ ꯀꯥꯞꯀꯦ ꯇꯧꯔꯀꯥꯟꯗ ꯃꯩꯁꯦ ꯃꯨꯠꯊꯣꯛꯈꯤꯕꯒꯤꯅꯦ ꯑ ꯑꯗꯣ ꯑꯩꯈꯣꯏꯗꯤ ꯏꯟꯚꯔꯇꯔꯁꯨ ꯂꯩꯇꯦꯗꫭ ꯑꯗꯨꯝ ꯃꯩꯗꯣ ꯀꯩꯅꯣ ꯇꯧꯕꯅꯦꯕꯀꯣ ꯑꯗꯨꯗꯨꯒꯤ ꯑꯩꯁꯦ ꯀꯩꯅꯣ ꯇꯧꯔꯒ ꯑ ꯃꯩꯗꯣ ꯉꯥꯍꯥꯛꯇꯪ ꯉꯥꯏꯔꯤ ꯀꯥꯟꯁꯤꯗ ꯃꯥꯅ ꯐꯣꯟ ꯑꯃꯨꯛꯀꯁꯨ ꯇꯧꯔꯛꯑꯦꯕꯀꯣ ꯅ ꯅꯪꯒꯤꯗꯣ ꯍꯖꯤꯛꯃꯛ ꯊꯥꯔꯛꯑꯣꯅ ꯑꫭꯅ ꯍꯣꯏ ꯃꯦꯗꯥꯝ ꯑꯩꯗꯣ ꯊꯥꯒꯦ ꯇꯧꯕꯅꯦ ꯀ ꯊꯥꯔꯛꯑꯒꯦ ꯁꯨꯃꯥꯏꯅ ꯃꯩ ꯃꯨꯠꯊꫭꯛ ꯍꯣꯏ ꯍꯣꯏ ꯑꯗꯨꯝ ꯐꯖꯅꯗꯤ ꯍꯥꯏꯔꯛꯏꯕ ꯃꯥꯁꯦ ꯍ ꯑꯗꯨꯗꯨꯒꯅꯦ ꯑꯝ ꯎ ꯐꯣꯇꯣꯗꯣ ꯊꯥꯔꯦ ꯊꯥꯔꯒ ꯐꯣꯇꯣꯁꯦ ꯊꯥꯔꯦ ꯊꯥꯔꯒ ꯃꯥꯅ ꯍꯥꯏꯔꯦꯀꯣ ꯑꯦ ꯀ ꯀ ꯀꯩꯅꯣ ꯇꯧꯔꯣ ꯅꯪ ꯔꯤꯄꫭꯠ ꯑ ꯀꯩꯅꯣꯁꯤꯡꯗꯣ ꯂꯣꯏ ꯂꯦꯞꯄꯣ ꯂꯦꯞꯄꯒ ꯎꯝ ꯀꯩꯅꯣ ꯇꯧꯔꯣ ꯀꯔꯤ ꯍꯥꯏꯕ ꯂꯣꯏꯅ ꯂꯦꯞꯄ ꯃꯇꯝ ꯈꯔ ꯑꯗꯨꯗꯨꯒ ꯃꯥꯅ ꯑꯝ ꯃꯣꯂꯣꯝ ꯃꯆꯥ ꯑꯃꯃꯨꯛ ꯍꯥꯏꯔꯛꯑꯦꯕꯀꯣ ꯃꯣꯂꯣꯝ ꯃꯆꯥꯁꯦ ꯇꯩꯔꫭ ꯑꯗꯨꯒ ꯃꯣꯂꫭꯝ ꯃꯆꯥꯁꯤꯅꯦ ꯑꯗꯨꯒ ꯃꯥꯅ ꯄꯤꯕ ꯃꯣꯁꯆꯨꯔꯥꯏꯖꯔꯗꯨꯅꯦ ꯑꯗꯨꯒ ꯑꯌꯨꯛ ꯀꯩꯅꯣꯒ ꯁꯟꯁꯀ꯭ꯔꯤꯟꯒ ꯇꯩꯔꯣꯅ ꯍꯥꯏꯌꯦꯕꯀꯣ ꯑꯗꯨꯕꯧꯖꯦ ꯑꯩꯖꯤ ꯇꯥꯍꯧꯋꯦꯕꯀꯣ ꯇꯥꯍꯧꯗ꯭ꯔꯕ ꯅꯨꯡꯗꯥꯡꯁꯦ ꯇꯩꯌꯨ ꯍꯥꯏꯕ꯭ꯔꯥ ꯇꯩꯅꯨꯕ꯭ꯔ ꯍꯥꯏꯕ꯭ꯔꯥꯁꯦ ꯑꯩꯁꯦ ꯇꯥꯍꯧꯗ꯭ꯔꯕ ꯑꯗꯣ ꯍꯣꯏ ꯍꯣꯏ ꯍꯥꯏꯅ ꯑꯩꯁꯦ ꯍꯥꯏꯔꯒ ꯑꯗꯨꯃꯥꯏꯅ ꯊꯝꯈ꯭ꯔꯀꯥꯟꯗ ꯃꯥꯅ ꯀꯩꯅꯣꯁꯤꯁꯨ ꯃꯣ ꯃꫭꯂꯣꯝꯒꯤ ꯀꯩꯅꯣꯁꯤꯁꯨ ꯃꯦꯁꯦꯁ ꯊꯥꯔꯒ ꯂꯩꯔꯝꯃꯦꯕ ꯃꯣꯂꯣꯝꯒꯤ ꯃꯃꯤꯡꯗꯣ ꯑꯗꯩꯅꯤ ꯍꫭꯏ ꯃꯦꯗꯥꯝꯅ ꯍꯣꯏꯅ ꯍꯥꯏꯔ ꯑꯗꯨꯃꯥꯏꯅ ꯊꯝꯃꯦ ꯑꯗꯨꯗꯨꯒ ꯑꯩꯅ ꯉꯥꯏꯍꯥꯛ ꯂꯩꯩꯔꯒ ꯑꯃꯨꯛ ꯑꯩꯁꯤ ꯍꯥꯏꯗꯤ ꯑ ꯀꯩꯅꯣ ꯚꯤꯇꯥꯃꯤꯟ ꯁꯤ ꯁꯤꯔꯝ ꯑꯃꯁꯨ ꯌꯥꯎꯋꯦ ꯃꯥꯅ ꯑꯩ ꯄꯤꯔꯛꯄꯁꯤꯗ ꯑꯗꯨꯒꯤ ꯚꯤꯇꯥꯃꯤꯟ ꯁꯤ ꯁꯤꯔꯝꯁꯤꯁꯨ ꯇꯣꯛ ꯇꯣꯏꯔꯥꯅ ꯑꯩꯅ ꯍꯥꯏꯕ ꯀꯥꯟꯁꯤꯗ ꯃꯥꯅ ꯑ ꯍꯣꯏ ꯌꯦꯁ ꯑꯅ ꯄꯤꯔꯛ ꯏꯕ ꯑꯟꯁꯔꯁꯦ ꯑꯗꯨꯒ ꯑꯗꯨꯒꯤ ꯍꯦꯛ ꯃꯈꯥꯗ ꯑꯩꯅꯅꯦ ꯑꯗꯨ ꯇꯥꯔꯒꯗꯤ ꯑꯇꯩꯁꯦ ꯂꯣꯏꯅ ꯇꯣꯛꯑꯅꯤ ꯍꯥꯏꯗꯤ ꯃꯌꯥꯝꯁꯦ ꯃꯣꯁꯆꯨꯔꯥꯏꯖꯔꯗꯨꯒ ꯁꯟꯁꯀ꯭ꯔꯤꯟꯗꯨꯒ ꯈꯛꯇꯅꯦꯀꯣ ꯁꯤꯖꯤꯟꯅꯗꯣꯏꯁꯦ ꯍꯥꯏꯔꯒ ꯑꯩꯅ ꯑꯃꯨꯛ ꯃꯈꯥꯗ ꯅꯨꯡꯗꯥꯡꯗꯤ ꯁꯤꯖꯤꯟꯅꯒꯗ꯭ꯔꯅ ꯑꯩꯅ ꯍꯪꯉꯦꯕ ꯅꯨꯡꯗꯥꯡ ꯑꯗꯨꯁꯨ ꯁꯤꯖꯤꯟꯅꯒꯗ ꯔꫭꯅ ꯍꯜꯂꯛꯇ꯭ꯔꯦꯕ ꯑꯗ ꯑꯩꯁꯨ ꯑꯗꯨꯝ ꯑꯩꯩꯁꯨ ꯊꯕꯛ ꯆꯤꯟ ꯇꯧꯔꯤ ꯃꯥꯜꯂꯦ ꯑꯩꯁꯨ ꯑꯗꯨꯝ ꯈꯟꯗꯣꯛꯑꯦꯕꯀꯣ ꯅꫭꯡꯉꯥꯜꯂꯦ ꯅꯣꯡꯉꯥꯂꯒꯁꯨ ꯑꯗꯨꯝ ꯃꯦꯁꯦ ꯍꯜꯂꯛꯇ꯭ꯔꯦ ꯀꯩꯝ ꯀꯩꯅꯣ ꯇꯧꯗ꯭ꯔꯤ ꯅꯨꯡꯗꯥꯡꯕꯧ ꯁꯤꯗ ꯑꯃꯨꯛ ꯍꯥ ꯅꯣꯡꯉꯥꯟꯕꯒꯤ ꯅꯨꯡꯗꯥꯡꯁꯦ ꯃꯥ ꯃꯥꯅ ꯑꯩꯉꫭꯟꯗ ꯉꯁꯥꯏꯒꯤ ꯃꫭꯂꯣꯝꯗꫭ ꯍꯥꯏꯔꯛꯄ ꯅꯨꯃꯤꯠꯇꯣ ꯑꯗꯨꯒꯤ ꯑꯩꯗꯣ ꯊꯕꯛꯛꯩꯅ ꯅꯨꯡꯗꯥꯡ ꯁꯤꯖꯤꯟꯅꯔꯦ ꯑꯗꯣ ꯅꯨꯡꯗꯥꯡꯒꯤ ꯇꯧ꯫ ꯑꯗꯨ ꯑꯩꯅ ꯐꯣꯟꯗ ꯇꯧꯕꯁꯤꯗꯅ ꯐꯣꯟ ꯑꯅꯤꯔꯛꯅꯦ ꯆꯠꯂꯝꯃꯦ ꯑꯗꯨꯗꯨꯒ ꯅꯨꯡꯉꯥꯏꯇꯕꯩꯅ ꯀꯩꯅ ꯈꯂꯝ ꯃꯨꯔ꯫ ꯑꯗꯨꯃꯥꯏꯅ ꯇꯧꯍꯧꯔꯤꯕꯀꯣ ꯑꯗꯨꯒ꯫ ꯃ ꯇꯧꯔꯝꯗꯦꯣ꯫ ꯩꯅ ꯊ ꯂꯩꯕ ꯆꯞ ꯃꯥꯟꯅꯅ꯫ ꯑꯗꯨ ꯁꯔꯤꯁꯥꯏ ꯇ꯫ ꯀꯩꯅꯣꯗꯣ ꯍꯥꯏꯗꯤ ꯏꯔꯅ ꯍꯪꯉꯦꯕꯀꯣ꯫ ꯃꯁ ꯄꯥꯏꯁꯣꯛꯇꯧ ꯇꯧꯔꯛꯀꯦꯕ꯫ ꯑꯗꯒꯤ꯫ ꯃꯉꯣꯟꯗ ꯀꯣꯜ ꯇꯧꯕꯗꯣ ꯃꯥ ꯀꯩꯅꯣ ꯀꯔꯤ ꯃꯤꯁ ꯀꯣꯜꯗꯤ ꯂꯩꯔꯃꯒꯅꯤꯅꯥ꯫ ꯍꯥꯏꯗꯤ ꯃꯥ ꯑꯗꯨꯗꯤ ꯄ ꯃꯦ꯫ ꯑꯍꯥꯟꯕ ꯁꯤꯝꯕ꯫ ꯑꯩꯗꯤ ꯈꯣꯏꯗꯧ ꯁꯥꯎꯒꯠꯂꯦ꯫ ꯍꯥꯏꯗꯤ ꯑꯩꯗꯤ ꯀꯩꯅꯣ ꯇꯧꯗꯦ ꯀꯩ ꯍꯥꯏꯅꯤ ꯄꯥꯈꯠꯂꯦ ꯍꯥꯏꯕ ꯑꯩꯒꯤ ꯃꯉꯥꯏꯗꯨꯒꯤ ꯑꯗꯨꯗꯨꯅ ꯍꯥꯏꯗꯤ ꯑꯃꯨꯛꯁꯨ꯫ ꯈꯨꯍꯨꯗꯨꯁꯨ ꯌꯥꯝ ꯊꯤꯅ ꯍꯨꯔꯛꯄꯗꯨꯗ ꯑꯩꯁꯦ ꯄꯥꯈꯠꯂꯦ꯫ ꯅꯨꯃꯤꯠꯇ ꯑꯩꯅ ꯐꯣꯟ ꯇꯧꯕꯩꯅ ꯐꯣꯟꯦ ꯁ ꯑꯩꯅꯉꯥꯎꯕꯤꯒꯤ ꯏꯟꯁꯇꯥꯒ꯭ꯔꯥꯝ ꯌꯦꯡꯕꯒꯤ ꯆꯠꯂꯦꯕ꯫ ꯑꯁꯤꯁꯤꯅꯦ ꯃꯥꯁꯦ ꯍꯦꯛꯇꯅꯦ꯫ ꯑꯗꯨꯝ ꯍꯦꯛ ꯀ꯭ꯔꯤꯝ ꯀꯩꯀꯥ ꯇꯩꯁꯟꯕꯗꯒꯤꯅꯦ ꯑꯩꯈꯣꯏꯒꯤ ꯑꯗꯨꯝ ꯍꯦꯛ ꯀꯩꯅꯣ ꯗꯨ ꯀꯔ꯭ꯤꯝ ꯀꯩꯀꯥ ꯇꯩꯁꯤꯟꯕꯒꯤꯅꯦ ꯊꯨꯞꯂꯤ ꯊꯨꯞꯂꯤ ꯊꯨꯞꯂꯤ ꯇꯧꯕꯗꯨꯅꯤꯅꯅꯦ ꯃꯥꯏ ꯇꯥꯊꯣꯛꯇ꯭ꯔꯤꯕꯥꯎ ꯍꯥꯏꯗꯤ ꯃꯥꯏ ꯇꯥꯊꯣꯛꯇ꯭ꯔꯤꯕꯥꯎ ꯑꯗꯨꯝ ꯊꯣꯛꯄ ꯂꯩꯅꯦꯕ꯫ ꯁꯦ ꯈꯪꯕ ꯑꯗꯨ ꯑꯩꯁꯨꯦ ꯄꯥꯈꯠꯂ ꯍꯧ ꯍꯥꯟꯗꯒꯤ ꯍꯧꯔ ꯐ꯫ ꯀꯤꯖꯔꯦꯕ ꯑꯩꯅ ꯑꯗꯨꯗꯨꯒꯤꯅꯦ ꯑꯩꯅ ꯍꯥꯏꯗꯤꯅꯦ꯫ ꯃꯃꯤ ꯄꯤꯔꯝꯃꯣ ꯍꯥꯏꯕꯗꯨꯗ ꯑꯗ ꯑꯩ ꯐꯗꯣꯛ ꯁꯧꯒꯦ ꯃꯁꯤꯗꯗꯤꯗꯤꯡꯉ ꯂꯣꯏ꯫ ꯟꯅ ꯁꯤꯖꯤꯟꯅꯕꯕꯨꯗꯤ ꯑꯗꯨꯗꯨꯒ ꯍꯥꯏꯕꯀꯣ꯫ ꯑ ꯕꯁꯦ ꯐ꯭ꯔꯒ ꯀꯩꯅꯣꯁꯦ ꯍꯥꯏꯗꯤ ꯑꯩ ꯑꯗꯨꯝ ꯁꯤꯖꯤꯟꯅꯔꯒ ꯌꯦꯡꯉꯒ ꯑꯗꯨꯝ ꯀꯔꯤꯒꯨꯝꯕ ꯑꯃꯨꯛꯀ ꯍ ꯑꯃꯨꯛ ꯆꯠꯂꯒꯦꯅ ꯈꯜꯂꯕ꯫ ꯑꯗꯨꯗꯣ ꯑꯩ꯫ ꯐ ꯑꯗꯨ ꯇꯧꯅꯤꯗꯣ꯫ ꯑꯗꯨ ꯑꯩ ꯍꯥꯏꯗꯤ ꯃꯥ ꯗꯣ ꯀꯩꯅꯣ ꯇꯧꯋꯤ ꯗꯣꯛꯇꯔꯅꯦ ꯑꯗꯨ ꯐꯣꯟꯗꯨ ꯄꯨꯡ ꯍꯥꯏꯗꯤ ꯉꯥꯛꯇꯪ ꯑꯣꯏꯔꯁꯨ ꯅꯠꯇ꯭ꯔꯒ ꯏꯃꯥꯔꯖꯦꯟꯁꯤ ꯑꯣꯏꯔ ꯌꯥꯏ ꯍꯥꯏꯗꯤ ꯃꯉꯣꯟꯗ ꯀꯩꯝ ꯈꯜꯂꯝ ꯗꯕꯁꯨ ꯌꯥꯏ ꯑꯩꯒꯤꯗꯤ ꯑꯩ ꯃꯥꯒꯤ ꯍꯥꯟꯗꯒꯤ ꯐꯠꯇꯗꯅ ꯂꯩꯕꯩꯅ
ꯂꯧꯔꯤ ꯄꯩꯁꯥ ꯈꯨꯂꯧꯗꯨ ꯒ ꯁꯥꯔꯚꯤꯁ ꯈꯨꯇꯧꯗꯣ ꯑꯗꯨꯗꯤ ꯇꯥꯔꯛꯇꯣꯏ ꯅꯠꯇ꯭ꯔꯥ꯫
ꯌꯥꯃꯦ ꯑꯣꯏꯔꯝ ꯅꯥꯪꯒꯤꯗꯣ ꯄꯦꯁꯥ꯫
ꯑꯗꯨꯗꯨ ꯂꯛ ꯑꯒ
ꯏꯃꯥꯏ ꯄꯦꯝꯃ ꯏꯃꯥꯏ ꯄꯦꯝꯃ ꯑꯩ ꯉꯝꯃꯣꯏꯀꯣ!
ꯃꯣꯏꯗꯣ ꯑꯗꯨꯝ ꯇꯧꯔꯒꯦꯅ ꯑꯩꯖ ꯂꯦꯞꯄꯦꯕꯥ ꯫
ꯂꯣꯀꯦꯟꯁꯨ ꯐꯩꯌꯦꯗꯤ ꯍꯥꯏꯕꯅꯦ꯫ ꯊꯥꯏꯅ ꯃꯃꯤꯡ ꯌꯥꯝ ꯆꯠꯅꯩꯗꯅ꯫ ꯂꯣꯀꯦꯜꯒ ꯃꯣꯏ ꯑꯅꯤ ꯆꯦ ꯇꯨꯔꯦꯟꯒꯨꯝꯕꯒꯁꯦ ꯑꯗꯨꯗꯩꯗ ꯂꯣꯀꯦꯜꯁꯤꯁꯨ ꯀꯔꯣꯝ ꯆꯤꯡꯃꯩꯔꯣꯡ ꯑꯇꯩꯗ ꯀꯩꯅꯣꯝ ꯑꯣꯏꯕꯅꯦ ꯃꯣꯏ ꯑꯅꯤꯅꯦꯕ꯫ ꯑꯩ ꯆꯞ ꯆꯥꯅ ꯈꯪꯗꯦ ꯃꯤꯅ ꯍꯥꯏꯔꯛꯄꯅꯦꯗ ꯃꯥꯒꯤꯅ ꯀꯣꯚꯤꯠ ꯃꯅꯨꯡꯗ ꯌꯦꯡꯕꯗ ꯃꯥꯒꯤ ꯄ꯭ꯔꯣꯇꯣꯀꯣꯜ ꯃꯌꯥꯝꯗꯣ ꯉꯥꯛꯏꯅꯦꯅ ꯒ꯭ꯂꯥꯁ ꯃꯅꯨꯡꯗ ꯇꯧꯔꯒ ꯊꯥꯞꯅ ꯌꯦꯡꯒꯤ꯫ ꯈꯣꯠꯄ ꯇꯧꯈꯤꯕ ꯌꯥꯎꯈꯤꯕꯩ꯫ ꯈꯪꯕ꯭ꯔꯥ? ꯃꯤ ꯁꯥꯎꯅꯕ ꯌꯥꯎ ꯌꯥꯎꯕꯅꯦꯕꯥ꯫
ꯑ ꯑ ꯍꯑꯩꯖꯤ ꯄꯥꯎ ꯇꯥꯒꯤ ꯑꯩ ꯈꯪꯉꯦ ꯑ ꯑꯩ ꯅꯤꯡꯁꯤꯡꯉꯦ ꯈꯪꯉꯦ ꯈꯪꯉꯦ ꯑꯩꯁꯨ ꯅꯪ ꯍꯥꯏꯗꯤ ꯑꯅꯧꯕ
ꯊꯥꯏꯅꯩ ꯃꯤꯅꯤ ꯊꯥꯏꯅꯩ ꯃꯤ꯫
ꯃ
ꯈꯪꯗꯦ ꯑꯗꯨꯃꯗꯤ ꯌꯦꯡꯗꯦ